ꯍꯜꯂꯣ
ꯇꯥꯕꯕ꯭ꯔꯣ
ꯇꯥꯏꯌꯦ ꯇꯥꯏꯌꯦꯕ꯭ꯔꯣ
ꯑꯣ ꯀꯩꯗꯧꯔꯝꯃꯤꯅꯣ
ꯁꯨꯝ ꯂꯩꯔꯝꯕꯅꯤ ꯀꯩꯝ ꯇꯧꯗꯦꯗ ꯕ꯭ꯔꯣꯗꯤ
ꯑꯣ ꯕ꯭ꯔꯣ ꯑꯩꯁꯨ ꯁꯨꯝ ꯂꯩꯔꯝꯃꯤꯗ ꯍꯥꯏ ꯆꯥꯛ ꯆꯥ ꯇꯣꯛꯑꯒ ꯁꯨꯝ ꯍꯤꯄꯂꯤ ꯏꯔꯝꯝꯕꯅꯦ
ꯀꯩ ꯃꯊꯦꯜ ꯆꯥꯊꯔꯕ
ꯉꯁꯤꯁꯦ ꯕꯣꯔꯤꯒ ꯗꯥꯜꯒ
ꯍꯥꯎ ꯈꯥꯎꯔꯦ
ꯕ꯭ꯔꯣ ꯍꯣꯏꯗꯤ ꯀ ꯆ ꯆꯔꯒꯦ
ꯆꯞ ꯃꯥꯟꯅꯩ ꯗꯥꯜꯅꯤ ꯑꯩꯈꯣꯏꯁꯨ
ꯑꯣ ꯀꯣꯂꯦꯖ ꯀꯥꯏꯔꯣ ꯅꯠꯇ꯭ꯔ ꯕ꯭ꯔꯣꯗꯤ ꯀꯩꯀꯩ ꯇꯧꯔꯤꯅꯣ ꯀꯩ ꯍꯣꯠꯅꯔꯤꯒꯦ
ꯀꯣꯂꯦꯖ ꯀꯩꯅꯣ ꯇꯧꯔꯦꯗ ꯀꯣꯂꯦꯖ ꯀꯥꯔꯗꯤ ꯂꯣꯏꯁꯜꯂꯦꯗ ꯕꯣꯜ ꯂꯣꯏ ꯁꯥꯟꯅꯔꯤ
ꯣꯜ ꯁꯟꯅꯔꯤꯌꯦ
ꯑꯥ
ꯑꯣ ꯀꯩ ꯀ꯭ꯂꯕ ꯁꯥꯟꯅꯒꯦ
ꯍꯟꯇꯛ ꯁꯨꯄꯔ ꯁꯥꯟꯅꯩ ꯏꯝꯐꯥꯜ ꯏꯁꯀꯤꯗ ꯄ꯭ꯔꯤꯌꯥꯗ ꯉꯔꯥꯡ ꯅꯍꯥꯟꯗ ꯑ ꯉꯔꯥꯡ ꯅꯍꯥꯟꯗ ꯐꯥꯏꯅꯦꯜ ꯑꯣꯏꯈꯤꯗ ꯉꯥꯏꯔꯤ
ꯁꯨꯄꯔ
ꯁ ꯍꯣꯏ ꯍꯣꯏ ꯁꯨꯄꯔ ꯗꯤꯕꯤꯖꯟ
ꯑꯣ ꯀꯩ ꯀ꯭ꯂꯕ ꯑꯣꯏꯒꯦ ꯕ꯭ꯔꯣꯍꯣꯏꯗ
ꯄ꯭ꯔꯤꯌꯥ
ꯄ꯭ꯔꯤꯌꯥ ꯑꯣ ꯑꯩ ꯏꯝꯐꯥꯜꯀꯤꯗꯤ ꯀꯩꯝ ꯇꯥꯟꯗꯩ ꯇꯁꯏ ꯏꯝꯐꯥꯜ ꯋꯦꯁꯀꯤꯗꯤ ꯈꯪꯉꯦꯕ ꯑꯗꯣ ꯏꯝꯐꯥꯜ ꯏꯁꯀꯤꯗꯤ ꯈꯪꯗꯕ
ꯑꯣ ꯕ꯭ꯔꯣꯗꯤ ꯁꯥꯟꯅꯕ꯭ꯔꯣ ꯁꯥꯟꯅꯕ꯭ꯔꯥ
ꯑ ꯑꯩ ꯁꯨꯝ ꯁꯥꯟꯅꯩ ꯁꯥꯟꯅꯕꯗꯤ ꯁꯥꯟꯅꯩꯗ ꯑꯗꯣ ꯌꯥꯝ ꯄꯛ ꯀꯥ ꯍꯦꯟꯅ ꯁꯥꯟꯅꯗ꯭ꯔꯦꯗ ꯊꯥꯏꯅ ꯊꯥꯏꯅꯒ ꯃꯥꯟꯅꯗ꯭ꯔꯦꯗ ꯍꯧꯖꯤꯛꯇꯤ ꯇꯣꯛꯄꯒ ꯆꯞ ꯃꯥꯟꯅꯔꯕꯅꯤꯗ ꯃꯔꯛ ꯃꯔꯛꯇ ꯑꯣꯣꯀꯦꯁꯅꯦꯜꯂꯤ ꯁꯥꯟꯅꯕ ꯋꯥꯅꯤꯗ
ꯀꯥꯏ ꯍꯥꯟꯅ ꯀꯥꯏ ꯀꯥꯏꯗꯒ ꯁꯥꯟꯅꯔꯝꯒꯦ
ꯑꯩ ꯃꯃꯥꯡꯗ ꯔꯦꯡꯗꯥꯏꯗ ꯌꯧꯔꯝꯃꯦ
ꯎꯝ
ꯀꯩꯅꯣꯒꯤ ꯁ꯭ꯇꯦꯠ ꯂꯤꯛꯀꯤꯗ
ꯑꯥ
ꯑꯗꯨ ꯑꯩꯁꯨ ꯁꯤꯖꯟꯒꯤ ꯃꯌꯥꯏꯔꯥꯞ ꯆꯜꯂꯛꯄꯗꯣ ꯑꯗꯨꯗ ꯇꯣꯛꯑꯕ ꯑꯩꯅ
ꯎꯝ
ꯊꯕꯛꯅ ꯌꯥꯔꯛꯇꯕꯒꯤ ꯀꯣꯂꯦꯖꯁꯨ ꯐꯖꯅ ꯍꯥ
ꯍꯣꯏ ꯊꯕꯛ ꯏꯪꯈꯥꯡ ꯀꯩ ꯀꯩ ꯍꯦꯛꯇ ꯐꯔꯛ ꯇꯥꯕ ꯌꯥꯎꯅꯔꯛꯄꯅꯤꯕꯨꯣ ꯁꯥꯟꯅ
ꯑꯗꯨꯅꯦ
ꯑꯗꯨꯅꯤ
ꯕ꯭ꯔꯣ ꯍꯣꯏꯗꯤ ꯏꯆꯤꯟ ꯏꯅꯥꯎ ꯀꯌꯥ ꯑꯣꯏꯗꯣꯏꯅꯣ
ꯏꯆꯤꯜ ꯏꯅꯥꯎ ꯑꯅꯤꯅꯦ ꯑꯩꯒꯥ ꯏꯅꯥꯎꯄꯥ ꯑꯃꯒ ꯕ꯭ꯔꯣ ꯍꯣꯏꯒꯤꯗꯤ
ꯑꯣ ꯑꯩꯈꯣꯏꯁꯨ ꯑꯩꯈꯣꯏꯁꯨ ꯅꯨꯄꯥ ꯉꯥꯛꯇꯅꯦ ꯑꯍꯨꯝꯅꯤ ꯑꯩꯈꯣꯏꯅ ꯏꯅꯥꯎꯅꯨꯄꯥ ꯑꯅꯤꯒ ꯑꯩꯒ
ꯑꯣ ꯀꯩꯅꯣ ꯕꯣꯜ ꯌꯦꯡꯗ꯭ꯔꯣ
ꯌꯦꯡꯉꯦ ꯕ꯭ꯔꯣ ꯉꯔꯥꯡ ꯌꯦꯡꯉꯦ
ꯉꯁꯥꯏ ꯄꯣꯔꯇꯨꯒꯜꯒꯤꯗꯨꯗꯤ
ꯃꯣꯏ ꯃꯗꯥꯎꯗꯤ ꯌꯥꯏꯌꯦ
ꯃꯥꯅꯦ ꯃꯗꯥꯎ ꯊꯤ ꯌꯥꯏ ꯍꯥꯏꯕ ꯋꯦꯞꯁꯥꯏꯠꯇꯨꯕꯨ ꯌꯦꯡꯉꯣꯗꯅ ꯑꯗꯣ ꯂꯥꯁꯀꯤ ꯒꯣꯜ ꯂꯥꯁꯀꯤ ꯒꯣꯜꯁꯦ ꯀꯃꯥꯏꯅ ꯑꯣꯞꯁꯥꯏꯠ ꯅꯣꯕ ꯃꯣꯏꯒꯤ ꯄꯣꯔꯇꯨꯒꯜꯒꯤ ꯗꯤꯐꯦꯟꯗꯔꯗꯨꯗ ꯈꯦꯠꯂꯤꯗꯨꯗꯤ ꯕꯣꯜꯗꯨꯗ ꯀꯃꯥꯏꯅ ꯑꯣꯐꯁꯥꯏꯠꯅꯣ
ꯑꯗꯨꯅꯦ ꯔꯤꯐ꯭ꯔꯤꯅ ꯀꯃꯥꯏꯅ ꯄꯤꯔꯤꯅꯣ ꯈꯪꯗꯦꯗ ꯑꯩꯈꯣꯏꯁꯨ ꯔꯤꯐ꯭ꯔꯤ ꯅꯠꯇꯕꯅꯤꯅꯀꯣ ꯎꯄꯥꯏ ꯂꯩꯇꯦ
ꯃꯣꯏ ꯍꯟꯗꯛꯀꯤ ꯔꯨꯜꯁꯦ ꯒꯌꯥꯟꯃꯦꯟ ꯇꯥꯗꯦꯕ ꯇꯧꯅꯩ ꯃꯌꯥꯝꯁꯦ
ꯑꯗꯨꯅꯦ ꯃꯥꯟꯅꯗꯦꯕ ꯑꯃꯒ ꯑꯃꯒ ꯃꯥꯟꯅꯗꯦꯕ ꯑꯃꯅ ꯑꯃꯨꯛ ꯄꯤ ꯑꯃꯅ ꯑꯃꯨꯛ ꯄꯤꯗꯦ ꯑꯗꯨꯃꯥꯏꯅ ꯇꯧꯋꯦꯕ
ꯃꯥꯅꯦ ꯑꯗꯨꯅꯦꯕ ꯀꯔꯤꯅꯣ ꯈꯪꯗꯦꯕ ꯃꯣꯏ ꯍꯟꯇꯛ ꯔꯨꯜꯁꯦ ꯀꯣꯛꯀꯥ ꯉꯥꯎꯋꯦ
ꯕ꯭ꯔꯣꯗꯤ ꯄꯣꯔꯇꯨꯒꯜꯗꯣ ꯅꯠꯇ꯭ꯔꯒ ꯑꯥꯔꯖꯦꯟꯇꯤꯅꯥ ꯑꯣꯏꯗꯣꯏꯔꯣ ꯑꯣ ꯑꯁ ꯑꯗꯨꯗꯤ ꯑꯩꯈꯣꯏ ꯇꯥꯗ ꯃꯤꯁꯤꯅꯤꯅꯦ
ꯕ꯭ꯔꯣꯗꯤ
ꯑꯩꯗꯤ ꯍꯣꯏ ꯑꯅꯤꯃꯛ ꯂꯣꯏ ꯄꯥꯝꯕꯨ ꯄꯥꯝꯃꯦꯗ ꯑꯗꯣ ꯑꯩꯗꯤ ꯅꯦꯃꯥꯔꯒꯤ ꯐꯦꯟꯅꯤꯗ
ꯃꯥ ꯕ꯭ꯔꯥꯖꯤꯜ ꯇꯥꯔꯦꯗꯦ
ꯑꯥ
ꯕ꯭ꯔꯥꯖꯤꯜ ꯇꯥꯔꯦ ꯑꯗꯨꯗꯤ
ꯑꯥ ꯕ꯭ꯔꯥꯖꯤꯜ ꯇꯥꯔꯦ ꯑꯩꯗꯤ ꯄꯤꯛꯂꯤꯉꯩꯗꯒꯤ ꯑꯗꯨꯝ ꯃꯣꯏꯒꯤ ꯁꯥꯟꯅꯕ ꯌꯥꯝ ꯄꯥꯝꯃꯛꯑꯦꯗ ꯃꯣꯏꯒꯤ ꯁꯥꯟꯅꯕ ꯆꯥꯟ ꯖꯤꯡꯒꯥꯗꯣ ꯑꯗꯨ ꯌꯥꯝ ꯄꯥꯝꯃꯛꯑꯦꯕ
ꯑꯁ ꯕ꯭ꯔꯥꯖꯤꯜ ꯅꯣꯔꯋꯦꯒ ꯇꯥꯔꯥꯗꯥꯏꯅꯦ
ꯑꯥ ꯃꯣꯏ
ꯅꯨꯡꯉꯥꯏꯅꯤ ꯑꯗꯨ ꯑꯗꯨ ꯕꯣꯜ ꯅꯨꯡꯉꯥꯏꯅꯤ ꯑꯗꯨꯁꯨ
ꯑꯥ ꯅꯨꯡꯉꯥꯏꯅꯤ ꯃꯣꯏ ꯄꯣꯔꯇꯨꯒꯜꯒ ꯁ꯭ꯄꯦꯟꯁꯨ ꯅꯨꯡꯉꯥꯏꯅꯤ
ꯃꯥꯏ ꯑꯥ ꯑꯗꯨꯁꯨ ꯅꯨꯡꯉꯥꯏꯅꯤ ꯅꯣꯔꯋꯦꯁꯨ ꯐꯖꯩ ꯍꯧꯖꯤꯛ ꯃꯑꯣꯡ ꯃꯥꯟ
ꯑꯥ ꯐꯖꯩ ꯃꯣꯏ ꯀꯟꯅ ꯐꯖ ꯈꯠꯂꯤ
ꯎꯝ ꯍꯂꯥꯟꯒ ꯎꯗꯤꯒꯥꯥꯠꯀ ꯃꯥꯅꯤ ꯃꯥꯅꯤ ꯗꯥꯎ ꯌꯥꯕ ꯃꯤꯅ ꯎꯝ ꯃꯥꯅꯤ ꯗꯥꯎ ꯌꯥ ꯃꯤꯅ ꯍꯦꯛꯇ ꯀꯥꯕꯅꯤ ꯕꯣꯜ ꯁꯨ ꯎꯄꯥꯏ ꯂꯩꯇꯦ ꯗꯥꯎꯕꯨ ꯌꯥꯔꯗꯤ ꯌꯥꯔꯦ ꯑꯗꯨꯝ
ꯑꯥ
ꯍꯌꯦꯡ ꯅꯣꯡꯉꯥꯜꯂꯝꯗꯥꯏ ꯑꯥꯔꯖꯦꯟꯇꯤꯅꯥꯁꯦ ꯑꯁ ꯑꯃꯗꯣ ꯄꯨꯂꯞ ꯗꯤꯐꯦꯟꯁ ꯂꯩꯌꯦ ꯁꯥꯟꯅꯈꯤꯗꯅ ꯐꯔꯛ ꯇꯥꯗꯣꯏꯅꯤꯕ
ꯑꯗꯨ ꯑꯗꯨ ꯇꯥꯔꯅꯤ ꯃꯣꯏꯗꯤ ꯑꯃ ꯑꯣꯄꯣꯅꯦꯟꯗꯨꯗꯤ ꯄꯨꯔꯥ ꯗꯤꯐꯦꯟꯁꯅꯦ ꯃꯣꯏ ꯁꯥꯟꯅꯔꯛꯇꯣꯏꯁꯦ ꯑꯥꯔꯖꯦꯟꯇꯅꯥꯁꯤꯅ ꯄꯨꯔꯥ ꯑꯦꯇꯦꯛꯅꯦ ꯆꯠꯊꯔꯛꯇꯣꯏꯁꯦ
ꯇꯧꯕ ꯑꯗꯨ ꯑꯗꯨ ꯑꯗꯨꯒ ꯑꯃꯗꯨꯅ ꯀꯥꯎꯟꯇꯔꯗꯒ ꯆꯟꯈꯤꯕ꯭ꯔꯥ ꯈꯪꯗꯦ
ꯑꯥ
ꯑꯗꯨꯃꯥꯏꯅ ꯇꯧꯗꯧ ꯃꯉꯥꯏꯔꯦ
ꯃꯣꯏꯁꯨ ꯏꯅꯣꯞ ꯅꯣꯞꯄ ꯅꯠꯇꯦꯗ ꯃꯣꯏ
ꯅꯣꯠꯇꯦ ꯅꯣꯞꯇꯦ
ꯁꯨ ꯀꯣ
ꯎꯝ ꯑꯗꯨꯝ ꯀꯩꯅꯣꯒ ꯑꯥꯎꯠ ꯏꯁꯇꯦꯖ ꯌꯧꯔꯛꯄ ꯍꯥꯏꯁꯦ ꯇꯤꯝꯁꯦ ꯑꯗꯨꯝ ꯈꯔ ꯑꯗꯨꯝ
ꯑꯗꯨꯅꯦ ꯅꯣ ꯑꯥꯎꯠ ꯏꯁꯇꯦꯖ ꯌꯧꯕ ꯇꯤꯝ ꯍꯥꯏꯁꯦ ꯏꯅꯥꯞ ꯅꯣꯞꯄ ꯅꯠꯇ꯭ꯔꯦꯕ ꯎꯝ
ꯃꯥꯅꯤ ꯃꯥꯅꯤ ꯑꯁ ꯀ꯭ꯔꯣꯁꯤꯌꯥꯗ ꯅꯨꯡꯗꯤ ꯅꯨꯡꯉꯥꯏꯇꯦ ꯉꯁꯥꯏꯒꯤꯗꯣ ꯒꯣꯒꯣꯜꯁꯤ ꯃꯣꯏꯅ ꯍꯥꯟꯅ ꯆꯟꯂꯒ
ꯃꯣꯏꯁꯨ ꯄ꯭ꯂꯦ ꯏꯅꯣꯞ ꯅꯣꯞꯇꯦꯗ ꯀ꯭ꯔꯣꯁꯤꯌꯥꯁꯨ ꯐꯖꯩꯗ
ꯇꯤꯝ ꯋꯥꯛ ꯌꯥꯝ ꯐꯖꯩꯑꯕ ꯃꯣꯏꯒꯤ ꯇꯤꯝꯁꯦ
ꯑꯥ
ꯑꯗꯨꯒꯤꯅꯦꯕ ꯄꯣꯔꯇꯨꯒꯜꯒꯤꯅ ꯑꯃꯨꯛ ꯏꯁꯇꯥꯔ ꯄ꯭ꯂꯦꯌꯔ ꯉꯥꯛꯇꯅꯤꯅ ꯑꯃꯨꯛ ꯈꯪꯗꯦ ꯏꯁꯇꯥꯔꯦ ꯏꯁꯇꯥꯔ ꯉꯥꯛꯇ ꯌꯥꯎꯔꯁꯨ ꯌꯥꯗꯦ
ꯏꯁꯇꯥꯔ ꯌꯥꯝꯃꯜꯂꯁꯨ ꯌꯥꯗꯦꯗ
ꯎꯝ ꯇꯧꯕꯅꯤ ꯑꯗꯨꯝ ꯁꯤ
ꯏꯁꯇꯥꯔ ꯌꯥꯝꯃꯟꯗꯨꯅ ꯊꯤ ꯁꯥꯏ ꯍꯥꯏꯗꯨꯅꯤ ꯙꯨꯔꯟ ꯀꯞꯁꯨ ꯀꯨꯏꯗ꯭ꯔꯦꯅꯦ ꯑꯩꯈꯣꯏ ꯃꯅꯤꯄꯨꯔꯗ
ꯀꯨꯏꯗꯦ ꯀꯨꯏꯗ꯭ꯔꯦ ꯑꯗꯨꯔꯥꯟꯖꯨ
ꯌꯦꯡ ꯂꯥꯛꯇꯣꯏꯔꯣ ꯗꯨꯔꯟꯗꯗꯤ ꯕ꯭ꯔꯣꯗꯤ
ꯑꯥ ꯂꯥꯛꯄ ꯌꯥꯏ ꯑꯗꯨ ꯌꯦꯡꯅꯤꯡꯉꯗꯤ ꯂꯥꯛꯀꯅꯤ ꯕꯣꯜ ꯅꯨꯡꯉꯥꯏꯕ ꯑꯣꯏꯇꯥꯥꯔꯗꯤ ꯅꯨꯡꯉꯥꯏꯕ ꯂꯩꯗꯣꯏ ꯇꯔꯗꯤ ꯂꯥꯛꯀꯅꯤ ꯅꯦꯔꯣꯀꯥꯒꯤ ꯕꯣꯜꯒꯗꯤ ꯌꯦꯡꯅꯤꯡꯗꯦ ꯍꯣꯏ ꯍꯣꯏ ꯑꯩ ꯑꯩꯁꯨ ꯈꯜꯜꯂꯤ ꯗꯥꯥꯏ ꯇꯧꯗꯧ ꯃꯥꯜꯂꯦ ꯆꯦꯡꯗꯥꯏ ꯕꯣꯜ ꯌꯦꯡꯕ ꯌꯥꯏꯀꯣ ꯑꯗꯨ ꯅꯦꯔꯣꯀꯥꯟꯗꯤ ꯁꯨꯡ ꯌꯦꯡ ꯌꯦꯡꯅꯤꯡꯗ꯭ꯔꯦ
ꯑꯥ
ꯅꯦꯔꯣꯀꯥꯥꯁꯦ ꯁꯨꯡꯌꯦꯡ ꯌꯦꯡꯅꯤꯡꯗ꯭ꯔꯦ
ꯅꯦꯔꯣꯀꯒ ꯇ꯭ꯔꯥꯎ ꯌꯥꯝ ꯍꯟꯊꯔꯛꯑꯦꯗ
ꯑꯁ ꯌꯥꯗꯦ ꯀꯩꯅꯣꯅꯤꯗ ꯃꯣꯏꯁꯦ ꯄꯩꯁꯥꯒꯤꯅꯤꯗ ꯑꯇꯩ ꯑꯝꯇ ꯅꯠꯇꯦꯗ ꯄꯩꯁꯥ ꯂꯩꯔꯛꯇ꯭ꯔꯕꯅꯤꯅ ꯕꯣꯜꯁꯤꯗꯤ ꯄꯩꯁꯥ ꯌꯥꯎꯗꯗꯤ ꯌꯥꯗꯦꯗꯅ ꯍꯥꯏꯖꯕ ꯋꯥꯅꯤ
ꯅꯦꯔꯣꯀꯥꯁꯦ ꯃꯄꯥꯟ ꯂꯝꯒꯤ ꯀꯩꯅꯣꯅ ꯂꯩꯈ꯭ꯔꯦꯅ ꯍꯥꯏꯗꯥꯅꯦ ꯃꯣꯏ ꯅꯦꯔꯣꯀꯥꯒꯤ ꯀ꯭ꯂꯕꯁꯦ
ꯑ ꯃꯥꯂꯦꯁꯤꯌꯥ ꯔꯣꯝꯒꯤ ꯀꯝꯄꯅꯤ ꯑꯃꯅꯒ ꯂꯩꯈ꯭ꯔꯦ ꯀ ꯍꯥꯏꯅꯈꯤꯕꯅꯤ ꯈꯪꯗꯦ ꯑꯗꯨꯗꯣ ꯑꯗꯨ ꯂꯩ
ꯔꯦꯡꯗꯥꯏꯁꯦ ꯀꯟꯅ ꯐꯖꯈꯠꯂꯤ ꯍꯧꯖꯤꯛꯁꯦ
ꯔꯦꯡꯗꯥꯏꯒꯤꯁꯦ ꯑꯁ ꯎꯝ ꯐꯖꯩ ꯐꯖꯅ ꯇꯧꯋꯦ ꯃꯣꯏ
ꯃꯣꯏꯁꯨ ꯌꯥꯝ ꯐꯖꯕꯗꯤ ꯅꯠꯇꯦꯕꯀꯣ ꯄ꯭ꯂꯦꯗ ꯌꯦꯡꯉꯗꯤ ꯑꯗꯣ ꯇꯤꯝꯋꯔꯛꯁꯦ ꯌꯥꯝ
ꯇꯤꯝꯋ꯭ꯔꯥꯛ ꯍꯣꯏ ꯍꯣꯏ ꯍꯣꯏ ꯌꯨꯅꯤꯇꯤ ꯊꯤ ꯑꯣꯏ ꯍꯥꯏꯕ ꯇꯤꯝꯋ꯭ꯔꯥꯛꯁꯦ
ꯑ ꯃꯣꯏ ꯑꯩꯅ ꯃꯣꯏ ꯁꯥꯟꯅꯕ ꯌꯦꯡꯕꯁꯦ ꯀꯩꯅꯣ ꯑꯃ ꯑꯦꯝ ꯄꯤ ꯑꯦꯜꯗꯣ ꯃꯣꯏ ꯃꯅꯤꯄꯨꯔ ꯄ꯭ꯔꯤꯃꯤꯌꯔ ꯂꯤꯒꯀꯤ ꯆꯝꯄꯤꯌꯟ ꯑꯣꯏꯔꯝꯃꯤꯗꯅ
ꯎꯝ ꯑꯣꯏ ꯑꯣꯏ
ꯑꯗꯨꯗꯒꯤꯅꯦꯕ ꯑꯩꯅ ꯃꯣꯏ ꯌꯥꯝ ꯄꯥꯝꯃꯤꯁꯦ ꯍꯥꯏꯗꯤ ꯁꯥꯟꯅꯕ ꯏꯁꯇꯥꯏꯜꯗꯣ ꯇꯤꯝꯋ꯭ꯔꯥꯛ ꯇꯣ ꯌꯥꯝ ꯂꯩꯑꯦꯕ ꯃꯣꯏꯈꯣꯏ ꯃꯣꯏꯗ ꯑꯗꯣ ꯍꯟꯗꯛ ꯑꯥꯏ ꯂꯤꯛ ꯇꯨꯗꯨꯁꯨ ꯑꯥꯏ ꯂꯤꯛ ꯊ꯭ꯔꯤꯗꯨꯁꯨ ꯌꯦꯡꯉꯨꯅꯦ
ꯐꯖꯩ ꯐꯖꯩ ꯑꯥꯏ ꯂꯤꯛꯇꯨꯁꯨ ꯌꯥꯝ ꯐꯖꯅ ꯁꯥꯟꯅꯩ ꯐꯖꯅ ꯁꯥꯟꯅꯩ ꯃꯦꯠꯆ ꯑꯃ ꯃꯣꯏꯅ ꯄꯣꯛꯈꯤꯕꯗꯣ ꯑꯗꯨ ꯅꯨꯃꯤꯠꯇꯨꯗꯤ ꯑꯁ ꯑꯃꯗꯨꯅ ꯗꯤꯐꯦꯟꯁ ꯄꯨꯂꯞ ꯂꯩꯈꯤꯕꯩꯅꯤ ꯑꯗꯨꯁꯨ
ꯑꯥ
ꯑꯗꯨ ꯃꯣꯏꯅ ꯑꯗꯨ ꯕꯣꯜꯗꯤ ꯃꯣꯏꯅ ꯍꯧꯕꯗꯩ ꯂꯣꯏꯕꯧ ꯃꯣꯏꯅ ꯑꯗꯨꯝ ꯁꯥꯟꯅꯕꯅꯦ ꯑꯗꯨ ꯅꯨꯃꯤꯠꯇꯨꯁꯨ
ꯑꯗꯨꯅꯦ ꯁꯥꯟꯅꯩꯌꯦꯕ ꯃꯣꯏꯅ
ꯌꯦꯡꯕ ꯆꯠꯂꯦꯕ ꯑꯩꯈꯣꯏꯁꯨ ꯑꯗꯨꯗꯣ
ꯑꯣ
ꯑꯁ ꯑꯗꯨ ꯅꯨꯃꯤꯠꯇꯣ ꯅꯨꯡꯉꯥꯏꯇꯕꯁꯤꯗꯤ ꯕꯣꯜꯅ ꯑꯗꯨꯝ ꯁꯥꯟꯅꯔꯀꯣ ꯑꯃꯁꯤꯅ ꯗꯤꯐꯦꯟꯁꯇꯧꯔ ꯅꯝꯗꯅ ꯀꯥꯈꯤ ꯑꯗꯨꯅꯤ ꯕꯣꯜ ꯑꯁꯦ ꯗꯥꯎ ꯂꯩꯇꯗꯤ
ꯑꯗꯨꯅꯦ ꯀꯌꯥꯃꯨꯛ ꯑꯦꯇꯦꯛ ꯆꯠꯂꯁꯨ ꯀꯣ
ꯃꯥꯅꯤ ꯆꯟꯕ ꯇꯝꯃꯝꯗꯗꯤ ꯄꯣꯁꯇ ꯈꯔ ꯄꯥꯔꯅꯤ ꯀꯩꯁꯨ ꯅꯠꯇ꯭ꯔꯒ ꯀꯤꯞꯄꯔꯅ ꯐꯥꯈꯤꯅꯤ ꯑꯗꯨꯅ ꯇꯧꯁꯦ
ꯑꯗꯨ ꯆꯞ ꯃꯥꯟꯅꯩꯅꯤ ꯅꯍꯥꯟ ꯀꯩꯅꯣ ꯏꯁꯄꯦꯟꯒ ꯀꯦꯕꯥꯇꯒ ꯈ
ꯍꯣ ꯍꯣ ꯍꯣ ꯍꯣꯏ ꯃꯥꯅꯦ ꯃꯥꯅꯦ ꯑꯗꯨꯗꯣ
ꯆꯠꯂꯒ
ꯎ
ꯌꯥꯗꯗ
ꯗꯥꯎ ꯗꯥꯎꯗ ꯂꯩ ꯏꯝꯕꯣꯜꯁꯦ
ꯎꯝ ꯎ ꯍꯟꯗꯛ ꯁꯨꯄꯔꯒꯤꯗꯤ ꯀꯅꯥ ꯀꯅꯥꯅ ꯂꯧꯒꯦ ꯅꯣꯏ ꯏꯝꯐꯥꯜ ꯏꯁꯀꯤꯗ ꯑꯣꯏꯕ꯭ꯔꯣ ꯑꯣ ꯑꯠꯆꯥ ꯑꯠꯆꯥ ꯑꯗꯨꯗꯤ ꯀꯩꯅꯣ ꯀꯩꯅꯣ ꯁꯥꯟꯅ ꯌꯥꯔꯅꯤꯅꯦ ꯑꯗꯨꯗꯤ ꯁꯤꯁꯤ ꯁꯤꯁꯤ ꯃꯤꯠꯀꯨꯝꯕ
ꯁꯤ ꯁꯤ ꯃꯤꯠ ꯑꯗꯩ ꯏꯁꯇꯤ ꯂꯤꯛ
ꯁ꯭ꯇꯦꯂꯤꯛ ꯁ꯭ꯇꯦꯂꯤꯛ ꯀꯥꯔꯕꯣ ꯑꯣ ꯃꯊꯪ ꯁꯤꯖꯟꯅ ꯑꯦ ꯄꯥꯔꯇꯤꯁꯤꯄꯦꯠ ꯇꯧꯤꯔꯣ ꯑꯁ
ꯇꯧꯗꯣꯏꯅꯤ ꯇꯧꯗꯣꯏꯅꯤ ꯃꯊꯪꯗ ꯃꯣꯏꯒꯤ ꯍꯥꯟꯅ ꯑꯝꯐꯥ ꯀꯞ ꯑꯗꯩ ꯋꯤꯟꯅꯔꯁ ꯀꯞꯀ ꯂꯩꯔꯝꯕꯗꯣ ꯑꯗꯨ ꯂꯩꯇ꯭ꯔꯦ ꯍꯥꯏꯕ ꯑꯗꯨꯅ ꯏꯁꯇꯦꯂꯤꯀꯣꯏꯟ ꯀꯥꯔꯅꯤ ꯎꯝ ꯁꯤꯇꯤꯜꯂꯤꯛ ꯗꯥꯏꯔꯦꯛ ꯀꯥꯔꯤꯗꯨꯅꯣ
ꯑꯥ ꯊꯥꯏꯅꯗꯤ ꯊꯥꯏꯅꯗꯤ ꯗꯤꯁꯇ꯭ꯔꯤꯛꯀꯤ ꯁꯨꯄꯔꯒꯤ ꯆꯦꯝꯄꯤꯌꯟ ꯑꯣꯏꯔꯒ ꯋꯤꯟꯅꯔꯁ ꯀꯞꯅꯦ ꯑꯗꯒꯤ ꯑꯝꯐꯥ ꯀꯞꯅꯦ ꯑꯗꯨꯃꯥꯏꯅ ꯁꯥꯟꯅꯔꯛꯑꯦꯕ ꯍꯧꯖꯤꯛꯇꯤ ꯑꯗꯨꯒꯨꯝꯕꯁꯨ ꯑꯝꯇ ꯂꯩꯇ꯭ꯔꯦ
ꯍꯧꯖꯤꯛꯇꯤ ꯗꯥꯏꯔꯦꯛ ꯁꯥꯟꯅꯔꯁꯨ ꯌꯥꯔꯦ ꯄꯩꯁꯥꯕꯨ ꯂꯩꯔꯗꯤ ꯌꯥꯔꯦꯗ
ꯑ ꯑꯦꯝ ꯄꯤ ꯑꯦꯜꯒ ꯀꯥꯎꯕ ꯑꯦꯝ ꯄꯤ ꯑꯦꯜꯗ ꯀꯥꯎꯔꯒ ꯆꯦꯝꯄꯤꯌꯟꯒ ꯑꯣꯏꯔꯗꯤ ꯑꯩ ꯂꯤꯒꯁꯨ ꯁꯥꯟꯅꯕ ꯌꯥꯏꯅꯦ ꯑꯗꯨꯗꯤ
ꯌꯥꯏ ꯌꯥꯏ ꯑꯦꯝ ꯄꯤ ꯑꯦꯜ ꯀꯥꯎꯔꯗꯤ ꯆꯦꯝꯄꯤꯌꯟ ꯑꯣꯏꯔꯗꯤ ꯀꯝꯄꯜꯁꯔꯤ ꯑꯥꯏ ꯂꯤꯛ ꯊ꯭ꯔꯤ ꯀꯥꯎꯗꯣꯏꯅꯤ
ꯍꯟꯗꯛ ꯀꯩꯅꯣ ꯇꯧ ꯃꯣꯏ ꯑꯦꯁ ꯑꯦꯁ ꯌꯨꯈꯩꯁꯨ ꯃꯊꯪ ꯁꯤꯖꯟꯗꯒꯤꯗꯤ
ꯆꯥꯉꯥ ꯆꯠꯇꯣꯏꯅꯤ ꯑꯗꯨꯗꯣ ꯄꯩꯁꯥ ꯂꯩꯇꯗꯤ ꯑꯃꯨꯛ ꯌꯥꯔꯣꯏꯗꯣꯏꯅꯤ ꯎꯝ ꯄꯩꯁꯥ ꯂꯩꯇ꯭ꯔꯗꯤ ꯑꯃꯨꯛ ꯇꯤꯝ ꯑꯇꯣꯞꯄꯗ ꯋꯤꯗ꯭ꯔꯣ ꯇꯧꯊꯣꯛꯄ ꯌꯥꯕꯅꯦꯕ ꯑꯇꯣꯞꯄꯗ ꯆꯠꯍꯟꯕ ꯌꯥꯕꯅꯤ
ꯄꯩꯁꯥꯅꯤꯅꯦ ꯑꯩꯈꯣꯏ ꯃꯅꯤꯄꯨꯔꯒꯤ ꯀ꯭ꯂꯕꯁꯤꯡꯁꯦ ꯃꯅꯤꯄꯨꯔꯒꯤ ꯄ꯭ꯂꯦꯌꯔꯁꯦ ꯐꯖ ꯐꯖꯕꯗꯤ ꯌꯥꯎꯕ ꯀ꯭ꯂꯕꯅ ꯄꯩꯁꯥꯗ ꯁꯞꯄꯣꯔꯠ ꯇꯧꯕ ꯉꯝꯗꯕꯩꯀꯣ
ꯃꯥꯅꯤ ꯃꯥꯅꯤ ꯑꯗꯨꯗ ꯇꯣꯛꯈꯤꯕ ꯉꯥꯛꯇꯅꯤ
ꯌꯥꯝ ꯄꯥꯝꯃꯨꯏꯑꯕ ꯃꯣꯏꯁꯦ
ꯃꯥꯅꯤ ꯆꯨꯝꯃꯤ ꯄꯩꯁꯥꯒꯗ ꯉꯥꯛꯇ ꯂꯩꯔꯝꯃꯤꯁꯤꯅꯤ ꯀꯣꯟꯅ
ꯍꯧꯖꯤꯛ ꯌꯦꯡꯉꯣ ꯃꯣꯏ ꯑ ꯑꯥꯏ ꯂꯤꯛꯀꯤ ꯀ꯭ꯂꯥꯁꯥꯗꯣ
ꯎꯝ
ꯑꯩꯈꯣꯏꯔꯣꯝꯗꯒꯤꯅꯦ ꯑꯩꯈꯣꯏꯔꯣꯝꯗꯅꯦꯕ ꯑꯗꯨ ꯀ꯭ꯂꯥꯁꯥꯠꯗꯣ ꯑꯩꯈꯣꯏ ꯑꯩ ꯑꯗꯨꯋꯥꯏꯗꯅꯦꯕ ꯑꯗꯣ ꯃꯣꯏꯗꯣ ꯄꯩꯁꯥꯒꯤ ꯃꯇꯥꯡꯗ ꯀꯩꯅꯣ ꯌꯥꯝ ꯆꯠꯂꯦꯕ
ꯇꯧꯋꯦ ꯍꯥꯏ ꯇꯧꯋꯦ ꯄꯩꯁꯥ ꯂꯩꯇꯦ ꯍꯥꯏ ꯀ꯭ꯂꯁꯥꯁꯦ ꯌꯥꯝ ꯄꯥꯡꯅ ꯀꯩꯅꯣꯗꯣ ꯑꯗꯨꯏꯗ ꯌꯥꯎꯕ ꯏꯃꯥꯟꯅꯕ ꯑꯃ ꯌꯥꯎꯕꯅꯦ ꯑꯗꯨꯗ
ꯑꯣ
ꯄꯤꯛꯄ ꯋꯤꯡ ꯁꯥꯟꯅꯕꯗꯨ ꯃꯩ ꯃꯆꯥꯗ ꯌꯥꯝ ꯌꯥꯡꯕꯗꯣ ꯀꯣꯏꯠꯆꯦꯟ ꯆꯦꯟꯕꯗꯣ
ꯑꯣ ꯑ ꯐꯖꯅꯁꯨ ꯌꯥꯎꯋꯦ ꯃꯣꯏ ꯃꯁꯥꯒꯤꯁꯨ
ꯎꯝ ꯄꯩꯁꯥ ꯄꯩꯁꯥ ꯄꯤꯗꯗꯤ ꯌꯥꯗ꯭ꯔꯦ ꯑꯗꯨꯅ ꯃꯤꯁꯨ ꯄꯩꯥ ꯏꯃꯨꯡ ꯃꯅꯨꯡ ꯄꯨꯔꯤꯅꯤꯅꯀꯣ ꯊꯕꯛ ꯏꯪꯈꯥꯡ ꯑꯃ ꯇꯧꯕꯁꯨ ꯅꯠꯇꯦ ꯕꯣꯜ ꯁꯥꯟꯅꯔ ꯍꯤꯡꯉꯤꯃꯤꯅ ꯄꯩꯁꯥ ꯄꯤꯗ꯭ꯔꯗꯤ ꯃꯤꯁꯨ ꯑꯇꯣꯞꯄ ꯚꯤꯎꯗ ꯆꯠꯄ ꯇꯥꯕꯅꯤ ꯃꯁꯥꯅ ꯑꯗꯨꯝ
ꯑꯗꯨꯅꯦ
ꯑꯗꯨꯗꯅꯤ ꯂꯨꯔꯛꯏꯁꯦ ꯑꯇꯩꯒꯤꯝ ꯅꯠꯇꯦ
ꯃꯣꯏ ꯀ꯭ꯂꯕꯅ ꯃꯦꯅꯦꯖꯃꯦꯟ ꯉꯝꯗ꯭ꯔꯗꯤ ꯎꯄꯥꯏ ꯂꯩꯇꯦ ꯑꯗꯨꯝ ꯑꯇꯣꯞꯄꯗ ꯆꯠꯈꯤ ꯇꯥꯕꯅꯦ
ꯆꯠꯈꯤꯅꯤ ꯎꯝ ꯒ꯭ꯌꯥꯟ ꯇꯥꯗꯦꯗ ꯏꯔꯥꯡꯁꯤꯅ ꯃꯔꯣꯟ ꯑꯃ ꯑꯁ ꯃꯊꯣꯡꯃꯔꯝ ꯈꯪꯕꯖꯥꯠ ꯅꯠꯇꯦꯗ ꯇꯧꯔꯤꯁꯦ ꯍꯧꯖꯤꯛ
ꯀꯃꯥꯏꯅ ꯇꯧꯗꯨꯏꯖꯥꯠꯅꯣ ꯈꯪꯗꯦ ꯑꯁ ꯁꯟꯗꯦ ꯂꯩꯔꯗꯤ ꯅꯨꯡꯉꯥꯏꯔꯅꯤꯁꯦ ꯊꯥꯏꯅꯗꯤ ꯌꯥꯝ ꯅꯨꯡꯉꯥꯏꯅ ꯂꯩ ꯌꯥꯝ ꯅꯨꯡꯁꯤ ꯆꯥꯟꯅ ꯂꯩꯃꯤꯟꯅꯔꯝꯕꯅꯤꯅ ꯀꯃꯥꯏꯅ ꯇꯧꯔꯤꯅꯣ ꯈꯪꯗꯦ
ꯑꯁꯇ ꯂꯩꯐꯝ ꯆꯥꯐꯝꯁꯨ ꯈꯪꯗꯦ ꯉꯥꯏꯍꯥꯛ ꯂꯩꯔꯥ ꯑꯃꯨꯛ ꯇꯧꯁꯜꯂꯛꯀꯅꯤ ꯉꯥꯏꯍꯥꯛ ꯂꯩꯔꯥꯡꯨ
ꯁꯤ ꯁꯤꯗ ꯋꯥꯔꯤꯁꯦ ꯑꯩꯈꯣꯏ ꯃꯤꯆꯝꯅꯦꯕ
ꯃꯥꯅꯦ ꯃꯥꯅꯦ ꯑꯩꯈꯣꯏ ꯈꯛꯇꯅꯦ꯫ ꯑꯇꯩ ꯑꯆꯧ ꯑꯁꯥꯡꯁꯤꯡꯗꯤ ꯀꯩꯝ ꯋꯥꯕꯖꯥꯠꯅꯠꯇꯦꯗ ꯃꯣꯏꯗꯤ꯫
ꯅꯅꯦ
ꯅꯨꯡꯉꯥꯏ ꯅꯨꯡꯉꯥꯏ ꯂꯩꯅꯤ ꯃꯣꯏꯗꯤ꯫
ꯋꯥꯔꯤ ꯃꯣꯏꯒꯤ ꯋꯥꯔꯤꯒ ꯁꯥꯕ ꯌꯥꯕ ꯄꯣꯠ ꯅꯠꯇꯦꯗ ꯇꯟꯕꯨ ꯇꯜꯂꯦꯗ
ꯌꯥꯝ ꯌꯥꯝ ꯍꯥꯏꯕ ꯌꯥꯄꯣꯟꯇꯦ ꯃꯣꯏꯒꯤ꯫ ꯑꯃꯨꯛ ꯂꯥꯛꯇꯅ ꯕꯦꯔꯥꯅꯤ ꯍꯧꯖꯤꯛꯀꯥꯟ꯫
ꯕ꯭ꯔꯣ ꯕ꯭ꯔꯣꯗꯤ ꯀꯣꯂꯦꯖ ꯂꯣꯏꯁꯟꯗ꯭ꯔꯦ ꯍꯥꯏꯔꯣ ꯀꯣꯂꯦꯖ ꯂꯣꯏꯁꯟ ꯇꯧꯗ꯭ꯔꯣ
ꯂꯣꯏꯁꯤꯟꯈꯔꯦ ꯂꯣꯏꯁꯤꯟꯈꯔꯦ ꯑꯗꯨꯝ꯫
ꯑꯣ꯫ ꯑꯣꯏꯅꯦ ꯑꯗꯣ ꯑꯩꯁꯨ ꯕꯣꯜꯁꯦ ꯄꯥꯝꯗꯤ ꯄꯥꯝꯕ ꯑꯗꯣ ꯎꯄꯥꯏ ꯂꯩꯇꯦ꯫
ꯑꯗꯨꯝ ꯀꯌꯥꯝ ꯀꯨꯏꯔꯒꯦ ꯊꯥꯗꯣꯛꯄ꯫
ꯑꯩꯏ ꯑꯩ ꯍꯟꯗꯛ ꯁꯨꯡꯁꯥꯟ ꯁꯥꯟꯅꯗ꯭ꯔꯦ ꯌꯥꯝ ꯅꯣꯏꯕꯨ ꯅꯣꯏꯈꯠꯂꯛꯑꯦ ꯑꯩꯗꯤ꯫
ꯇꯧꯕꯅꯤ ꯑꯩꯁꯨ ꯁꯥꯟꯅꯕ ꯂꯦꯞꯄꯗꯤ ꯍꯦꯛꯇ ꯅꯣꯏꯈꯠꯂ ꯌꯥꯗ
ꯌꯥꯗꯦꯕ ꯁ꯭ꯋꯥꯏꯗꯦ ꯁꯞꯄꯣꯔꯠ ꯇꯧꯕ ꯂꯩꯇꯕꯅꯤꯅꯀꯣ
ꯎꯝ
ꯀꯦꯔꯤꯌꯔꯒꯤꯕꯨꯛ ꯈꯜꯒꯔꯥ
ꯃꯥꯅꯦ ꯃꯥꯅꯦ ꯃꯥꯅꯦ ꯌꯨꯝꯒꯤꯕꯨ ꯈꯟꯒꯗ꯭ꯔꯥ ꯑꯁ ꯈꯪꯗꯦ ꯀ꯭ꯌꯥꯇ ꯆꯍꯤ ꯌꯥꯝꯕ ꯌꯥꯝꯕꯁꯨ ꯃꯊꯥ ꯁꯥꯕ ꯍꯦꯟꯖꯜꯂꯤ ꯑꯗꯨꯅꯤ
ꯊꯥꯏꯅ ꯄꯤꯛꯂꯤꯉꯩꯗꯒꯤ ꯑꯦꯀꯥꯗꯃꯤꯒꯨꯝꯕꯗ ꯌꯥꯎꯔꯛꯑꯒ ꯇꯧꯔꯛꯄ ꯑꯣꯏꯔꯗꯤ
ꯎꯝ ꯒ꯭ꯔꯥꯁꯔꯨꯠꯇꯣ ꯐꯖꯅ ꯀꯩꯅꯣ ꯇꯧꯕ ꯑꯣꯏ ꯇꯔꯗꯤ
ꯑꯥ ꯍꯧꯖꯤꯛ ꯑꯥ ꯆꯍꯤꯁꯨ ꯑꯥ ꯂꯤꯔꯛꯑꯦ ꯑꯩꯈꯣꯏꯗꯤ ꯁꯦꯝꯅꯤꯡꯉꯥꯏ ꯃꯇꯝꯁꯨ ꯅꯠꯇ꯭ꯔꯦꯕ
ꯃꯥꯅꯦ ꯍꯧꯖꯤꯛꯀꯥꯟꯒꯤ
ꯂꯥꯜꯂꯕꯅꯤꯅꯏ ꯋꯥꯅ ꯊꯣꯛꯑꯦꯕ ꯑꯩꯈꯣꯏꯁꯦ
ꯍ ꯍꯣꯏ ꯍꯧꯖꯤꯛꯀꯥꯟꯒꯤ ꯑꯉꯥꯡꯁꯤꯡꯗꯤ ꯌꯥꯝ ꯐꯔꯦꯗ ꯑꯗꯨꯏ ꯍꯥꯏꯔꯒꯗꯤ ꯃꯣꯏꯗꯤ
ꯍꯥꯏꯗꯤ ꯑꯣꯄꯣꯔꯆꯨꯅꯤꯇꯤꯁ ꯌꯥꯝ ꯂꯩꯔꯦꯗ ꯃꯣꯏꯒꯤ ꯃꯣꯏꯒꯤꯒ ꯍꯥꯏ ꯑꯩꯈꯣꯏꯒ ꯌꯦꯡꯅꯨꯔꯨꯔꯗꯤꯀꯣ
ꯇꯤ ꯂꯩꯔꯦ ꯃꯣꯏꯒꯤ
ꯑ ꯃꯣꯏ ꯃꯔꯥꯏꯕꯥꯛ ꯌꯥꯝ ꯐꯩꯗ
ꯑꯣꯖꯥ ꯑꯐ ꯑꯐꯕꯁꯨ ꯂꯩꯔꯦ ꯀ꯭ꯂꯕꯁꯨ ꯃꯅꯤꯄꯨꯔꯗ ꯄꯩꯒ ꯂꯩꯔꯦ ꯑꯁ ꯌꯥꯝ ꯐꯔꯦ ꯑꯗꯨ ꯃꯣꯏ
ꯍꯥꯟꯅꯗꯤ ꯀꯩꯅꯣꯝꯃ ꯑꯦ ꯑꯥꯏ ꯑꯦꯝ ꯑꯦꯐ ꯏꯂꯥꯏꯠ ꯂꯤꯛ ꯀꯩꯀꯥ ꯑꯗꯒꯤ ꯌꯨꯠ ꯂꯤꯛ ꯀꯩꯀꯥ ꯆꯠ ꯆꯠ ꯆꯠꯂꯝꯗꯕ ꯌꯥꯎꯋꯦꯕ ꯑꯩꯈꯣꯏ ꯍꯧꯖꯤꯛꯇꯤ ꯃꯅꯤꯄꯨꯔꯒꯤ ꯀ꯭ꯂꯕꯁꯦ ꯌꯥꯝ ꯌꯥꯎꯔꯛꯑꯦꯕ ꯑꯗꯨꯒꯨꯝꯕ ꯆꯠꯄꯗꯣ
ꯑꯧꯋꯣꯏ ꯌꯥꯋꯦ
ꯃꯣꯏ ꯑꯣꯄꯣꯔꯆꯨꯅꯤꯇꯤ ꯌꯥꯝ ꯐꯪꯉꯦꯕ ꯁꯤꯅ
ꯎꯝ
ꯍꯥꯏꯥꯏꯅ ꯑꯁ ꯑꯩꯈꯣꯏꯅ ꯄꯤꯛꯂꯤꯉꯩꯗꯗꯤ ꯑꯗꯨꯒꯨꯝꯕꯒ ꯑꯝꯇ ꯌꯥꯎꯗꯦꯅꯦ
ꯌꯥꯎꯗꯦ ꯌꯥꯎꯗꯦ
ꯃꯇꯝ ꯃꯇꯝꯅ ꯄꯨꯔꯛꯄꯅꯤꯅꯀꯣ
ꯃꯥꯅꯦ ꯃꯥꯅꯦ ꯃꯇꯝꯅ ꯑꯍꯣꯡꯕ ꯄꯨꯔꯛꯄꯅꯤ ꯑꯗꯨꯕꯨꯗꯤ
ꯃꯣꯏꯒꯤ ꯃꯣꯏꯒꯤ ꯃꯇꯝ ꯍꯦꯛ ꯂꯣꯏꯔꯒ ꯃꯣꯏ ꯂꯥꯜꯂꯒ ꯃꯣꯏ ꯃꯣꯏ ꯃꯈꯥꯗ ꯂꯥꯛꯀꯗꯧꯕꯁꯤꯡꯁꯤꯅ ꯀꯃꯥꯏꯅ ꯇꯧꯕ
ꯑꯣ ꯏꯕꯥꯅꯤꯒꯤ ꯀꯩꯅꯣꯁꯦ ꯃꯇꯝꯗꯤ ꯀꯩꯅꯣ ꯇꯧꯔꯦ ꯀꯩꯝ ꯇꯧꯈꯤꯗꯦ ꯀꯩ ꯀꯩꯗꯧꯔꯖꯥꯠꯅꯣ
ꯑꯗꯨꯅꯤ
ꯉꯁꯥꯏꯗꯤ ꯄꯨꯡ ꯃꯤꯅꯤꯠ ꯇꯔꯥꯃꯉꯥꯃꯨꯛ ꯁꯥꯟꯅꯔꯒ ꯀꯛꯊꯠꯂꯤꯅꯤꯅꯦ
ꯁꯤ ꯍꯦꯜꯂꯤꯁꯤꯁꯨ
ꯔ꯭ꯔꯣꯗꯤ ꯍꯟꯗꯛꯇꯤ ꯁꯤꯖꯟ ꯂꯣꯏꯔꯕꯅꯤꯅ ꯁꯥꯟꯅꯕ ꯈꯣꯠꯄ ꯊꯣꯛꯇ꯭ꯔꯕꯣ
ꯁꯤꯖꯟ ꯂꯣꯏꯔꯦ ꯑꯗꯣ ꯁꯣꯝꯗ ꯑꯃꯨꯛ ꯋꯦꯁꯀꯤꯖ ꯁꯨꯄꯔ ꯇꯧꯅꯤ ꯍꯥꯏꯔꯤꯕ
ꯑꯣ
ꯑꯗꯣ ꯁ꯭ꯇꯦꯂꯤꯛꯁꯨ ꯍꯧꯔꯅꯤ ꯍꯥꯏꯌꯦ ꯑꯗꯣ ꯍꯟꯗꯛꯀꯤ ꯑꯗꯣ ꯁ꯭ꯇꯦꯂꯤꯛꯀꯤ ꯑꯃꯗꯤ ꯍꯥꯏꯔꯛꯑꯦ ꯑꯗꯣ ꯄꯩꯁꯥꯒꯤ ꯋꯥꯔꯤ ꯁꯥꯟꯅꯕꯗꯨ ꯈꯪꯗꯦꯗ ꯑꯗꯨ ꯃꯦ ꯕꯤꯗ ꯍꯥꯏꯈꯤꯕꯅꯤꯅ ꯃꯣꯏ ꯄꯩꯁꯥꯗꯣ
ꯑꯣ
ꯇꯅ ꯂꯤꯛꯇ ꯂꯤ ꯂꯤꯛꯇꯣ ꯈꯟ ꯅꯝꯇꯔꯁꯨ ꯄꯩꯁꯥ ꯐꯖꯅ ꯐꯪꯕꯗ ꯑꯗꯨꯝ ꯐꯩꯗꯅ ꯑꯩꯈꯣꯏꯗꯤ
ꯎꯝ ꯃꯥꯅꯦ
ꯑꯗꯨꯅ ꯑꯗꯨꯗ ꯑꯣꯏꯅ ꯌꯦꯡꯉꯦ
ꯁꯦꯀꯦꯟꯗ ꯀꯥꯎꯒꯦꯔꯥ ꯐꯥꯔꯁꯇ ꯀꯥꯎꯒꯦꯔꯥ ꯄꯩꯁꯥ ꯐꯪꯕꯗꯨꯅ ꯑꯗꯨꯅ ꯀꯩꯅꯣ ꯇꯧꯋꯦꯕ ꯍꯥꯏꯗꯤ ꯑꯩꯈꯣꯏꯁꯨ ꯋꯥꯅ ꯁꯥꯟꯅꯕꯅꯤꯅꯀꯣ
ꯃꯥꯅꯦ ꯑꯗꯣ ꯑꯉꯥꯡ ꯑꯣꯏꯔꯤꯉꯩꯗ ꯑꯉꯥꯡ ꯑꯣꯏꯔꯤꯉꯩ ꯑꯣꯏꯕ ꯑꯣꯏꯇꯥꯔꯗꯤ ꯑꯗꯨꯝ ꯁꯥꯟꯅꯕ ꯌꯥꯕ ꯄꯨꯡꯁꯥꯗ
ꯑꯗꯨꯅꯦ ꯑꯩꯈꯣꯏꯁꯦ ꯍꯥꯏꯗꯤ ꯄꯩꯁꯥꯗꯣ ꯄꯥꯝꯕꯩ ꯅꯠꯇꯕꯀꯣ ꯑꯩꯈꯣꯏꯁꯨ ꯑꯗꯨꯅ
ꯃꯥꯅꯤ ꯃꯥꯅꯤ ꯃꯥꯅꯤ ꯁꯥꯟꯅꯔ ꯀꯩꯝ ꯆꯥꯗꯗꯤ ꯃꯥꯅꯤ ꯑꯗꯨꯁꯨ ꯇꯜꯂꯤ ꯕꯦꯔꯥꯅꯤꯗꯨꯅ ꯆꯠꯊꯣꯛ ꯆꯠꯁꯤꯟꯒꯤ ꯊꯥꯎ ꯍꯥꯟꯕ ꯈꯣꯠꯄ ꯗꯨꯜ ꯇꯧꯁ ꯕ꯭ꯔꯣ ꯀꯩꯅꯣ ꯇꯧꯔꯦ ꯑꯩ ꯑꯃꯨꯛ ꯇꯧꯔꯛꯀꯦꯅꯦ ꯕ꯭ꯔꯣ
ꯍꯣꯏ ꯍꯣꯏ
ꯎ ꯕ꯭ꯔꯣ ꯀꯩꯅꯣ ꯇꯧꯔꯛ ꯑꯩ ꯑꯃꯨ ꯇꯧꯔꯀꯦ
ꯍ ꯍꯣꯏ